ꯇꯥꯏꯌꯦ ꯁꯥꯏꯗ ꯅꯨꯡꯉꯥꯏꯔ ꯂꯩꯌꯦ ꯅꯪꯗꯤ
ꯅ
ꯎꯝ ꯅꯨꯡꯉꯥꯏꯕꯅ ꯐꯔꯕꯅꯦ ꯀꯔꯤ ꯃꯊꯦꯜ ꯇꯧꯕ꯭ꯔꯥ ꯉꯁꯤꯅꯪ
ꯑ ꯁꯔꯥꯏ
ꯛ ꯇꯗ ꯀꯣꯏꯇꯩ ꯍꯛꯆꯥꯡ ꯐꯟꯉꯦ ꯌꯥꯝ ꯐꯔꯛ ꯀꯗꯪꯗꯤ ꯀꯛꯉꯦꯅ ꯅꯠꯇ꯭ꯔ ꯀꯃꯤ ꯑꯩꯗꯤ ꯆꯞ ꯆꯥꯦ ꯑꯆꯥ ꯆꯞ ꯆꯥꯗ꯭ꯔꯣ
ꯆꯞ ꯆꯥ
ꯀꯃꯥꯏꯅ ꯆꯞ ꯆꯥꯗꯕꯅꯣ ꯆꯥꯏꯗꯥ ꯑꯩꯒꯤꯗꯤ ꯎꯝ ꯎꯝ ꯌꯥꯔꯦ ꯅꯨꯡꯣꯡꯁꯥ ꯀꯩꯅꯣ ꯇꯧꯕ꯭ꯔꯣ ꯀꯃꯥꯏꯅ ꯇꯧꯕ꯭ꯔꯣ
ꯑꯁ ꯁꯤꯁꯦ ꯀꯜꯂꯦ ꯅꯣꯡ ꯂꯩꯕꯒꯤ
ꯃꯅꯨꯡꯁꯥ ꯃꯅꯨꯡꯁꯥ ꯌꯥꯝ ꯂꯩꯑꯕ
ꯎꯝ
ꯁꯤꯅꯗꯤ ꯑꯁꯤꯁꯨ ꯁꯥꯏꯌꯦ ꯑꯗꯨꯕꯨ ꯑꯩꯗꯤ ꯔꯨꯝ ꯃꯈꯥꯗ ꯇꯨꯝꯃ ꯎꯏꯔꯒꯀꯣ ꯑꯁꯤꯗꯗꯤ ꯑꯁ ꯑꯩ ꯌꯥꯝ ꯅꯣꯛꯅꯤꯡꯕ ꯑꯃ ꯍꯥꯏꯌꯦ ꯉꯔꯥꯡꯗꯣ
ꯎꯝ
ꯣ ꯌꯦꯡꯉꯦꯅ ꯑ ꯏꯆꯦ ꯈꯣꯏꯅꯤꯁꯦ ꯐꯝꯃꯒ ꯂꯩꯕꯅꯦꯕ ꯌꯣꯡ ꯍꯦꯛꯇ ꯊꯣꯡꯅꯥꯎ ꯍꯦꯛ ꯍꯦꯛ ꯆꯣꯡꯁꯤꯜꯂꯛꯄꯅꯦ ꯈꯪꯕ꯭ꯔꯥ ꯑꯁ ꯉꯁꯥꯏꯁꯨ ꯑꯌꯨꯛꯁꯨ ꯑꯃꯨꯛꯕ ꯑꯩꯅ ꯐꯤ ꯐꯧꯋꯦ ꯍꯥꯏꯅ ꯃꯊꯛ ꯀꯥꯏꯌꯦ
ꯑ ꯑꯩꯈꯣꯏꯒꯤ ꯌꯨꯝꯒꯤ ꯌꯨꯝꯊꯪꯅꯕ ꯈꯣꯏꯒꯤ ꯇꯦꯔꯦꯁ ꯃꯊꯛꯇꯣ ꯐꯤ ꯐꯕ ꯐꯤꯒꯤꯗꯣ ꯃꯥ ꯄꯥꯏꯔꯒ ꯁꯥꯟꯅꯔꯝꯃꯦ ꯇꯅꯤꯗ ꯃꯗꯤ
ꯏꯣꯏꯄꯥꯥꯝꯕ ꯑꯣꯏꯔꯣ ꯑꯪꯅꯦ
ꯅꯪꯁꯨ ꯋꯥ ꯈꯔ ꯈꯔ ꯉꯥꯡꯕꯅꯤ ꯇꯨꯝꯃꯒ ꯂꯩꯕ꯭ꯔꯣ ꯀꯃꯥꯏꯅ ꯇꯧꯕ꯭ꯔꯣ
ꯋꯥꯕ
ꯌꯥꯝ ꯋꯥꯔꯕꯣ ꯅꯪꯁꯦ ꯋꯥꯒꯅꯨꯗ ꯋꯥꯕ ꯌꯥꯗꯦ ꯀ
ꯋꯥꯏ
ꯑꯦ ꯑꯔꯦꯅꯦ ꯌꯥꯝ ꯃꯥꯁꯦ ꯑ ꯅꯠꯇꯅ ꯑꯩꯁꯨ ꯋꯥꯏ ꯆꯞ ꯃꯥꯟꯅꯩ ꯋꯥꯗꯤ ꯋꯥꯕ ꯉꯇꯅꯦ ꯈꯪꯉꯦ ꯀꯉꯥꯏ ꯈꯪꯕ
ꯏꯁꯤꯡꯅ ꯊꯤꯒ ꯅ ꯑꯣꯏ ꯑꯗꯨ꯭ꯔ
ꯋꯥ ꯍꯣꯏ ꯉꯁꯤꯕꯨꯗꯤ ꯌꯥꯝ ꯁꯥꯗꯕ ꯌꯥꯝ ꯋꯥꯗꯦ ꯉꯔꯥꯡ ꯌꯥꯝꯅꯨꯡꯏ
ꯎꯝ
ꯋꯥꯏ ꯍꯥꯏꯕꯗꯤ ꯅꯨꯡꯁꯥ ꯑꯃꯨꯛ ꯁꯥꯖꯤꯜꯂꯦ ꯑꯗꯨꯗ ꯀꯩꯅꯣꯝꯨꯛ ꯇꯧꯁꯤꯜꯂꯦ ꯑꯗꯨꯗꯤ ꯑꯗꯨꯝ ꯋꯥꯏꯑꯕ
ꯁꯤ ꯍꯥꯏꯔꯤꯕ ꯒꯦꯝꯗꯣ ꯁꯥꯟꯅꯁꯤꯔꯣ
ꯑꯗꯨ ꯌꯥꯗꯦꯗ ꯁꯅꯥꯅꯗꯦꯗꯪꯁꯨ ꯄꯔꯤꯔꯣ
ꯑꯗꯨ ꯁꯅꯥꯗꯤ ꯃꯇꯝ ꯂꯦꯟꯕ ꯅꯨꯡꯉꯥꯏꯔꯅꯤꯌꯦ
ꯊꯥꯏꯅ ꯑꯗꯨꯒꯨꯝꯕꯗꯣ ꯊꯥꯏꯅꯀꯣ
ꯍꯝ
ꯑꯩꯈꯣꯏꯁꯨ ꯁꯥꯟꯅꯔꯛꯑꯦꯕ ꯑꯗꯨꯃꯥꯏꯅ ꯍꯥꯏꯕꯗꯣ ꯅꯣꯏ ꯊꯥꯏꯅ ꯀꯧꯇꯥ ꯑꯃ ꯆꯥꯔꯒ ꯆꯥꯛ ꯊꯣꯡꯉꯒ ꯁꯥꯟꯅꯕ ꯇꯧꯕ꯭ꯔꯥ ꯅꯣꯏ ꯈꯨꯠꯇ
ꯑꯏꯦ ꯑꯩ
ꯇꯋꯦ ꯊꯣꯡꯉꯒ ꯑꯗꯨ ꯆꯥꯛ ꯑꯁꯦꯡꯕꯒꯨꯝꯕꯗ ꯆꯥꯔ ꯂꯩꯕꯅꯦ ꯅꯣꯏꯗꯤ
ꯑꯩꯣꯏꯁꯨ ꯑꯗꯨꯝ ꯊꯣꯡꯉꯁꯤ
ꯍꯥꯎꯅꯦ ꯎꯝ ꯀꯩꯅꯣꯗꯤ ꯑ ꯂꯣꯛ ꯂꯣꯛꯇ ꯉꯥ ꯑꯃ ꯀꯔꯤ ꯀꯧꯈ꯭ꯔꯦ ꯉꯥ ꯍꯥꯏꯔꯁꯨ ꯈꯖꯤꯡꯗꯣ
ꯎꯝ
ꯈꯖꯤꯡꯗꯣ ꯗꯥꯏꯔꯦꯛꯇ ꯍꯦꯛꯇ ꯐꯥꯔꯒ ꯈꯨꯠꯅ ꯄꯥꯏꯔ ꯃꯨꯟꯍꯜꯂꯒ ꯆꯥꯕꯗꯤ ꯇꯧꯕ꯭ꯔꯣ
ꯑꯗꯨ ꯑꯝꯇ ꯇꯥꯎꯗꯦꯍꯦ ꯈꯖꯤꯡ ꯖꯤꯡ ꯂꯩꯇꯦ
ꯅꯣꯏ ꯂꯣꯝꯗ ꯅꯣꯛꯇꯤ ꯈꯔ ꯂꯥꯞꯄꯦꯀꯣ ꯀꯂꯣꯇ ꯀꯌꯥ
ꯚꯔꯗꯨ ꯑꯃꯨꯛ ꯈꯔ ꯂꯥꯛꯃꯤꯅ ꯑꯩꯈꯣꯏꯗꯤ ꯇ꯭ꯋꯤꯄꯔ ꯃꯆꯥ ꯃꯆꯥꯕꯨꯗꯤ ꯂꯩ ꯑꯗꯨ ꯑꯣꯏꯔꯁꯨ ꯑꯗꯨꯝ ꯆꯥꯎꯅ ꯂꯩꯕꯗꯤ ꯑꯗꯨꯝ ꯈꯔ ꯂꯥꯛꯑꯦ
ꯑꯗꯨꯅꯦ ꯍꯣꯏ ꯑꯁꯤ ꯑꯩꯈꯣꯏ ꯑꯩꯈꯣꯏ ꯈꯨꯟꯒꯤꯗꯨꯗꯤꯀꯣ ꯀꯔꯣꯝꯗ ꯂꯥꯛꯑꯣꯒ ꯍꯞꯇꯥ ꯑꯃ ꯂꯩ ꯍꯥꯏꯂ ꯐꯥꯔꯨꯔꯁꯤꯦ
ꯃ ꯈꯨꯟꯗ ꯌꯥꯝ
ꯌꯥꯝ ꯂꯩꯕ꯭ꯔꯣ ꯑꯦ ꯑꯩꯈꯣꯏ ꯈꯨꯟꯗꯗꯤ ꯑ ꯌꯥꯝ ꯂꯩꯇ꯭ꯔꯁꯨ ꯍꯣꯏꯗ ꯈꯣꯏꯖꯨꯝꯒ ꯅꯛꯑꯦꯅ ꯑꯌꯨꯛꯇ ꯅꯨꯡꯊꯤꯟꯗ ꯑꯌꯨꯛꯇ ꯅꯨꯡꯊꯤꯟꯗ ꯆꯠꯄꯗꯤ ꯀꯩꯁꯨ ꯀꯥꯏꯗꯦꯅ
ꯑꯌꯨꯛꯇꯨꯗꯤ ꯉꯥ ꯐꯥꯕ ꯅꯨꯡꯉꯥꯏꯔꯣꯏ ꯅꯨꯡꯉꯥꯏꯗꯤꯦ
ꯅꯨꯡꯉꯥꯏꯒꯅꯤ ꯀꯃꯥꯏ ꯅꯨꯡꯉꯥꯏꯗꯕꯅꯣ ꯌꯥꯝ ꯅꯨꯡꯉꯥꯏꯌꯦ
ꯍꯥꯏꯗꯦ
ꯌꯥ ꯍꯥꯏꯗꯤ ꯅꯥꯏ ꯅꯥꯏ ꯑꯗꯨꯗꯤ ꯅꯨꯡꯉꯥꯏꯒꯅꯤ
ꯎꯝ
ꯍ ꯅꯅꯨꯡꯉꯥꯏ ꯑꯗꯨ ꯑꯗꯨꯝ ꯅꯅꯨꯡꯉꯥꯏ
ꯅꯨꯡꯗꯥꯡꯗꯤ ꯍꯣꯏ ꯅꯨꯡꯗꯥꯡꯗꯤ ꯑꯩꯈꯣꯏ ꯈꯨꯟꯗ ꯉꯥ ꯐꯥꯕꯁꯦ ꯊꯥꯏꯅ ꯁꯥꯇꯤꯟꯒꯤ
ꯑ ꯌꯣꯠꯇꯨꯅ ꯕꯥꯔꯈꯣꯏ ꯈꯔ ꯄꯨꯜꯂꯒꯀꯣ ꯉ ꯐꯥꯕꯗꯣ
ꯎꯝ
ꯊꯥꯏꯅ ꯏꯌꯥꯝꯕꯒ ꯑꯩꯒ ꯏꯅꯥꯎꯅꯨꯄꯥꯁꯤꯡꯒ ꯆꯠꯄꯅꯦꯕ ꯑ ꯉꯥꯁꯦ ꯎꯔꯕ ꯑꯩꯁꯦ ꯑꯏꯩꯅ ꯉ ꯑꯗꯨ ꯑꯩꯅ ꯈꯨꯠꯅ ꯅꯧꯒꯦ ꯍꯥꯏꯅ ꯈꯨꯠꯅ ꯇꯧꯕ ꯑꯗꯨ ꯑꯗꯨ ꯏꯌꯥꯝꯕꯗ ꯃꯥ ꯍꯧꯖꯤꯛꯀꯤ ꯔꯕꯔꯗ ꯄꯨꯜꯂꯒ ꯇꯧꯕꯗꯨꯅ ꯀꯥꯞꯔꯛꯄ ꯑꯩ ꯈꯨꯠꯁꯦ ꯐꯨꯠ ꯍꯥꯏꯗꯤ ꯍꯣꯔꯕꯅꯦ ꯃꯥꯅ ꯀꯥꯞꯔꯛꯄꯗ ꯉꯥ ꯄꯥꯕꯤꯗ ꯑꯩꯒꯤ ꯈꯨꯨꯠ ꯑꯣꯏꯅ ꯄꯥꯟꯕꯅꯦ
ꯑꯪ ꯑꯗꯨ ꯃꯇꯝꯗ ꯌꯥꯝꯗꯣꯛꯅꯤꯡꯉꯦ ꯅꯪ ꯀꯩꯅꯣ ꯐꯥꯕ ꯍꯥꯏꯕ꯭ꯔꯣ ꯎꯆꯦꯛꯀꯨꯝꯕ ꯂꯝꯕꯣꯛꯀꯨꯝꯕ ꯐꯥꯕ ꯍꯩꯕ꯭ꯔꯣ
ꯊꯥ
ꯔꯦ ꯍꯥꯔꯗ ꯍꯥꯏꯅ ꯋꯥꯔꯦꯅꯦ ꯑꯗꯨꯗꯤ ꯁꯤ ꯑꯩꯈꯣꯏꯅ ꯑꯩꯈꯣꯏꯗ ꯂꯩꯔꯤꯕ ꯂꯩꯀꯥꯏꯗ ꯍꯧꯖꯤꯛ ꯑꯩꯅ ꯂꯩꯔꯤꯕ ꯂꯩꯀꯥꯏꯗꯨꯕꯨ ꯑ ꯂꯩꯕ ꯂꯩ ꯀꯥꯏꯁꯤꯦꯕꯣ ꯎꯆꯦꯛꯀꯨꯝꯕ ꯑ ꯀꯔꯤ ꯀꯔꯤ ꯍꯥꯏꯁꯤꯔꯥ ꯎꯆꯦꯛꯇꯒꯤ ꯍꯧꯗꯣꯡꯗꯒꯤ ꯑꯗꯨꯝ ꯎꯝ ꯀꯔꯤ ꯌꯥꯝ ꯂꯩꯌꯦꯕꯀꯣ ꯉꯁꯥꯏꯁꯨ ꯑ ꯃꯇꯝ ꯈꯔ ꯄꯨꯡ ꯀꯌꯥꯗꯅꯣꯅꯦꯩ ꯀꯥꯎꯈ꯭ꯔꯦ ꯅꯨꯡꯁꯥ ꯊꯣꯛꯍꯗꯦꯕ
ꯎꯝ
ꯅꯨꯡꯁꯥ ꯅꯨꯡꯁꯥ ꯊꯣꯛꯇ꯭ꯔꯗꯤ ꯎꯆꯦꯛꯒꯨꯝꯕꯁꯨ ꯃꯄꯥ ꯊꯣꯛꯑꯒ ꯍꯦꯛꯇ ꯍꯣꯜꯣꯔꯛꯄꯗꯣ ꯏꯁꯩ ꯁꯛꯄꯗꯣ ꯑꯩ ꯐꯤ ꯐꯧꯅꯉꯥꯏ ꯂꯥꯛꯄꯅꯦꯕ ꯑꯗ ꯑꯩꯅ ꯐꯤ ꯐꯧꯔꯒ ꯑꯩꯗꯤ ꯐꯤꯦ ꯐꯗꯦ ꯑꯩꯗꯤ ꯀꯨꯝꯃꯤꯅꯤ ꯄꯨꯡꯈꯥꯏꯃꯨꯛꯇꯤ ꯌꯧꯗ꯭ꯔꯁꯨ ꯍꯥꯏꯗꯤ ꯏꯌꯣꯡꯒꯨꯝꯕ ꯑꯗꯨ ꯎꯆꯦꯛꯀꯨꯝꯕ ꯑꯗꯨꯝ ꯌꯦꯡꯉ ꯃꯇꯝ ꯈꯔ ꯂꯦꯜꯂꯦꯕꯀꯣ ꯑꯗꯨꯗ ꯃꯣꯏ ꯑꯁ ꯊꯣꯡꯁꯥ ꯊꯣꯛꯇ꯭ꯔꯦ ꯍꯥꯏꯗꯤ ꯃꯣꯏꯁꯦ ꯃꯄꯥꯥꯟꯗ ꯆꯠꯂꯒ ꯃꯣꯏꯒꯤ ꯈꯣꯟꯖꯦꯜ ꯑꯃ ꯊꯣꯛꯑꯒ ꯈꯣꯡꯡꯂꯝꯕꯅꯦ
ꯎꯝ
ꯑꯗꯨꯗ ꯂꯥꯁꯇ ꯅꯨꯡꯁꯥ ꯊꯣꯛꯄꯗꯤ ꯍꯦꯛꯇ ꯄꯥꯏ ꯋꯥꯅꯤꯅ ꯑ ꯅꯣꯛꯄꯁꯤ
ꯅꯣꯡꯅꯤꯡꯗ꯭ꯔꯕ ꯑꯗꯨ ꯁꯥꯗ꯭ꯔꯀꯗ ꯃꯥꯁꯦ ꯈꯣꯡꯂꯝꯕꯅꯦꯕꯀꯣ ꯍꯥꯏꯁꯦ ꯑꯗꯨꯝ ꯎꯠꯁꯦꯛ ꯁꯨꯝ ꯀ ꯐꯖ ꯐꯖꯕ ꯌꯥꯝ ꯂꯥꯛꯑꯦꯕꯨꯝ ꯈꯔꯅ ꯀꯩꯅꯣꯝꯃ ꯇꯧꯕ ꯂꯥꯛꯄ ꯑꯗꯨꯃꯥꯏꯅ ꯅꯣꯏꯔꯣꯝꯗ
ꯅꯝ ꯑꯣꯛꯁꯨ ꯂꯩꯕ꯭ꯔꯣ
ꯑꯗꯨꯗꯤ ꯂꯩ ꯑꯗꯨꯗꯤ ꯎꯗꯦꯗ ꯅꯣꯏꯔꯣꯝꯗꯗꯤ ꯀꯃꯥꯏꯅ ꯇꯧꯕ꯭ꯔꯣ
ꯁꯦ ꯊ ꯆꯥꯟ ꯄꯨ ꯑꯗꯨꯋꯥꯏꯗ ꯂꯩꯥꯏꯕ ꯑꯔꯥ ꯑꯦꯔꯤꯌꯥꯗ ꯁꯀꯋꯥꯔꯁꯨ ꯂꯩꯌꯦ ꯑꯗꯨꯝ ꯃꯌꯦ ꯂꯩ
ꯎꯝ
ꯀ꯭ꯋꯥꯁꯨ ꯌꯥꯝ ꯆꯥꯎ ꯆꯥꯎꯕꯅ
ꯑ
ꯃꯔꯝꯅꯤ ꯀ꯭ꯋꯥ ꯎꯗ꯭ꯔꯣ
ꯎꯑꯦ ꯑꯗꯣ ꯃꯔ ꯑꯩ ꯃꯔꯛꯇ ꯌꯥꯝ ꯈꯣꯡꯕꯅꯦ
ꯔꯁꯤꯗꯤ ꯌꯥꯎꯔꯤꯍꯦ ꯀꯨ꯭ꯋꯁꯤꯗꯤ
ꯊꯥꯏꯅꯗꯤꯀꯣ ꯎꯝ
ꯑꯁꯤꯒꯨꯝꯕ ꯑꯩꯈꯣꯏ ꯈꯨꯟꯗꯗꯤ ꯁꯤꯒꯨꯝꯕ ꯄꯥꯏꯔꯛꯑꯗꯤ ꯀꯩꯅꯣ ꯇꯧꯋꯦ ꯈꯣꯠꯂꯦ ꯐꯠꯇꯦ ꯈꯣꯠꯂꯦ ꯍꯥꯏꯒꯅ ꯑꯗꯨ ꯑꯩꯈꯣꯏ ꯍꯧꯖꯤꯛ ꯑꯩꯅ ꯂꯩꯕ ꯃꯐꯝꯁꯦ ꯑꯗꯨꯝ ꯅꯨꯡꯇꯤꯒꯤ ꯈꯣꯡꯉꯦꯕꯀꯣ ꯑ ꯑꯗꯨ ꯆꯤ ꯈꯣꯡꯗꯕꯅꯤꯅ ꯑꯩꯈꯣꯏꯅ ꯐꯠꯇ ꯐꯠꯇꯝ ꯈꯜꯂꯅꯦ ꯁꯤꯗꯤ ꯅꯨꯡꯇꯤꯒꯤ ꯈꯣꯡꯉꯕꯅꯤꯅ ꯀꯔꯤꯝꯇ ꯈꯟꯗꯦ ꯐꯔꯗꯤ ꯌꯥꯝ ꯈꯜꯂꯦꯕꯀꯣ ꯑꯥ ꯆꯤꯡꯂꯣꯝꯗꯗꯤ ꯈꯣꯡꯡꯂꯛꯑꯗꯤ ꯑꯁ ꯏꯃꯥ ꯈꯣꯏꯅꯁꯨ ꯏꯄꯥꯈꯣꯏꯅꯁꯨ ꯑꯁ ꯐꯠꯇꯦ ꯈꯣꯠꯇꯦ ꯌꯥꯝ ꯍꯥꯏꯌꯦꯕ ꯍꯧꯖꯤꯛꯀꯥꯟꯗꯤ ꯃꯇꯝꯒꯤ ꯑꯍꯣꯡꯕꯒꯤ ꯍꯥꯏꯁꯤꯔꯥ ꯎꯆꯦꯒꯨꯝꯕꯁꯨ ꯄꯥꯛ ꯂꯩꯇ꯭ꯔꯦꯗ ꯑꯩꯈꯣꯏꯔꯣꯝꯗꯗꯤ ꯈ ꯈꯗ ꯁꯍꯤ ꯁꯍꯤ ꯋꯥꯔ ꯃꯥꯜꯂꯦ ꯈꯣꯡꯅꯤꯉꯥꯏꯁꯦ ꯃꯣꯏꯁꯨ
ꯅꯣꯏ ꯍꯥꯠꯇꯣꯛꯑꯒ ꯅꯣꯏ ꯀꯔꯤ ꯑꯩꯈꯣꯏ ꯈꯨꯟ ꯅꯁꯤ ꯗꯄꯥ ꯂꯩ ꯆꯦꯠ ꯂꯦ
ꯎꯝ ꯈꯪꯗꯦ ꯎꯆꯦꯛꯀꯨꯝꯕꯁꯦ
ꯉꯥ ꯐꯥꯕ ꯆꯠꯅꯤꯡꯉꯤꯍꯦ
ꯑꯗꯨ ꯂꯥꯛꯑꯣ ꯍꯥꯏꯗꯤ ꯑꯩꯈꯣꯏ ꯌꯨꯝꯗ ꯂꯩꯁꯤ ꯍꯞꯇꯥ ꯑꯃ ꯂꯩꯔꯒꯀꯣ
ꯎ
ꯑꯣ ꯅꯪ ꯈꯨꯗꯛꯇ ꯅꯣꯏꯔꯣꯝꯗ ꯈꯨꯗꯛꯇ ꯉꯥ ꯑꯆꯧꯕ꯭ꯔꯥ ꯄꯤꯛꯄ꯭ꯔꯥ ꯅꯣꯏꯔꯣꯝ ꯂꯩꯁꯦ ꯑꯌꯥꯝꯕ
ꯆꯥꯎꯕꯁꯨ ꯂꯩ ꯄꯤꯛꯄꯁꯨ ꯂꯩ
ꯄꯤꯛꯄ ꯍꯥꯏꯁꯦ ꯀꯌꯥꯝ ꯄꯤꯛꯄ꯭ꯔꯣ ꯀꯃꯥꯏꯅ ꯇꯧꯕ꯭ꯔꯣ
ꯍꯣꯏ ꯐꯥꯕ ꯑꯗꯨꯝ ꯔꯤꯕꯔ ꯔꯤꯕꯔ ꯃꯥꯏ ꯃꯇꯥꯛ ꯔꯤꯕꯔꯗꯤ ꯄ ꯑꯩꯁꯦ ꯊ꯭ꯔꯤ ꯐꯤꯡꯒꯔ ꯇꯨ ꯐꯤꯡꯒꯔ
ꯑ ꯑꯗꯨꯗꯤ ꯗꯤ ꯉꯥꯎꯊꯣꯛ ꯍꯥꯏꯗꯤ ꯇꯨ ꯁꯤꯡꯒꯔ ꯋꯥꯟ ꯁꯤꯡꯒꯔ ꯠ ꯈꯨꯠꯇ ꯈꯨꯠ ꯀ ꯆꯥꯎꯕ ꯆꯥꯡꯗꯣ
ꯈꯨꯠ ꯑꯅꯤ ꯇꯣꯟꯁꯤꯜꯂꯒ
ꯑꯣ ꯅꯨꯡꯉꯥꯏ ꯑ ꯑꯩꯈꯣꯏꯔꯣꯝꯗꯤ ꯑ ꯊꯥꯏꯅꯗꯤꯀꯣ ꯑꯩꯈꯣꯏ ꯈꯨꯟꯗꯣ ꯑ ꯅꯨꯡ ꯑꯆꯧ ꯑꯆꯧꯕ ꯌꯥꯝ ꯂꯩꯌꯦꯅ ꯂꯣꯛꯇꯣ ꯑꯗꯨ ꯊꯥꯏꯅ ꯏꯄꯥꯈꯣꯏꯗꯤ ꯊꯥꯏꯅꯗꯤ ꯉꯥ ꯌꯥꯝ ꯑꯆꯧ ꯑꯆꯧꯕ ꯌꯥꯝ ꯐꯥꯏ ꯍꯥꯏꯌꯦ ꯊꯥꯏꯅ ꯃꯇꯝꯗꯤꯀꯣ ꯑꯗꯨꯕꯨ ꯍꯧꯖꯤꯛ ꯀꯥꯟꯗꯤ ꯐꯥꯕꯁꯨ ꯌꯥꯝ ꯋꯥꯔꯦꯅ ꯉꯝꯗ꯭ꯔꯦꯅ ꯑꯗꯨꯃꯥꯏꯅ ꯇꯧꯕꯅꯦꯕ ꯊꯥꯏꯅꯗꯤ ꯑꯁ ꯃꯤꯗꯨꯝ ꯐꯛꯑꯣ ꯐꯛꯑ‌ꯣ ꯐꯅꯩꯌ‌ꯦ ꯈꯪꯗꯦ ꯑꯩꯗꯣ ꯐꯥꯔꯒ ꯑꯗꯨꯝ ꯀꯩꯅꯣ ꯌꯥꯝ ꯇꯧꯋꯦꯕ ꯊꯥꯏꯅ ꯏꯄꯥꯒ ꯑꯩꯈꯣꯏꯒ ꯆꯤꯡꯒꯤ ꯉꯥ ꯐꯥꯕꯒꯤꯗꯣ ꯈꯪꯉꯦꯀꯣ ꯅꯨꯡꯅ ꯀꯩꯅꯣ ꯇꯧ ꯄꯨꯔꯒ
ꯎꯝ
ꯑꯗꯨꯁꯨ ꯑꯩꯈꯣꯏ ꯏꯃꯨꯡ ꯈꯛꯇꯁꯨ ꯆꯠꯄ ꯌꯥꯎꯕꯅꯦ ꯏꯄꯥꯅꯦ ꯑꯩꯅꯦ ꯏꯃꯥꯅꯦ ꯑꯗꯨ ꯏꯅꯥꯎꯅꯨꯄꯤ ꯑ ꯏꯌꯥꯝꯕ ꯇꯧꯔꯒꯀꯣ
ꯎꯝ
ꯑꯗ ꯑꯥ ꯀꯩꯅꯣ ꯑꯗꯨꯝ ꯆꯥꯛꯁꯨ ꯑꯗꯨ ꯃꯐꯝꯗꯨꯗ ꯑꯗꯨꯝ ꯊꯣꯡꯉ ꯆꯥꯕꯁꯨ ꯌꯥꯎꯋꯦꯕ ꯅꯨꯡꯊꯤꯜꯗꯗꯤ ꯆꯥꯛ ꯏꯟꯁꯥꯡ ꯊꯣꯡꯗ꯭ꯔꯦ ꯗꯨꯝ ꯆꯠꯂꯗꯤ ꯅꯣꯏꯗꯤ ꯑꯗꯨꯝ ꯇꯧꯔꯦꯀꯣ ꯍꯥ
ꯍꯥꯥ
ꯅꯣꯏꯗꯤ ꯇꯧꯗ꯭ꯔꯣ
ꯅꯣꯏ ꯇꯧꯗ꯭ꯔꯣ ꯍꯥꯏꯗꯤ
ꯂꯣꯛꯇ ꯉꯥ ꯐꯥꯕ ꯇꯧꯗ꯭ꯔꯣ ꯍꯥꯏꯕ
ꯊꯥꯎꯒꯗꯤ ꯚꯔ ꯆꯥꯎꯕ ꯂꯩꯗꯅꯤꯅ ꯌꯨꯝ ꯑꯩꯈꯣꯏ ꯑꯩ ꯉꯥ ꯐꯥꯕ ꯆꯠꯂꯤ ꯏꯊꯟ ꯏꯊꯟꯗꯅ‌ꯦ ꯆꯠꯂꯤꯁꯦ
ꯌꯥꯝꯅ ꯀꯜꯂꯦꯀꯣ ꯅꯪꯗꯤ ꯅꯊꯟꯇ ꯐꯥꯕ ꯆꯠꯄꯗꯣ
ꯉꯥ ꯐꯥꯕ ꯍꯥꯏꯗꯤ ꯔꯦꯀꯣꯔꯠ ꯂꯩꯕꯅꯤ
ꯏꯁ ꯏꯁ ꯃꯤꯡ ꯌꯥꯝ ꯆꯠꯄ ꯃꯤꯔ‌ꯣꯕ ꯅꯪꯁꯦ ꯉꯥ ꯐꯥꯕꯗꯥ ꯃꯤꯡ ꯆꯠꯄꯔꯣꯕ
ꯅꯨꯃꯤꯗꯥꯡ ꯅꯨꯃꯤꯗꯥꯡ ꯑꯩꯈꯣꯏ ꯒꯦꯡ ꯆꯠꯂꯤ ꯅꯨꯃꯤꯗꯥꯡ ꯆꯠꯂꯦꯕ ꯇꯨꯝꯃꯒ ꯀꯦꯝ ꯀꯦꯝꯄꯤꯡ ꯆꯠꯂꯒꯀ‌ꯣ ꯈꯨꯞꯄꯥꯛ ꯈꯨꯞꯄꯥꯛ ꯀꯤꯁ ꯁꯥꯏꯖ ꯈꯛꯇꯅꯦ ꯑꯩꯈꯣꯏꯅ ꯈꯨꯄꯥꯛꯀꯤ ꯁꯥꯏꯖ ꯈꯛꯇ ꯂꯥꯏꯃꯇꯥꯛ ꯔꯤꯕꯔ ꯗꯗꯤ ꯏꯁꯤ ꯏꯁꯤꯡ ꯌꯥꯝꯃꯦ ꯅꯨꯃꯤꯗꯥꯡꯅꯤꯅ ꯄ꯭ꯔꯣꯖꯦꯛꯀꯤ ꯏꯁꯤꯡ ꯊꯥꯗꯔꯕꯅꯤꯅ
ꯑꯩ ꯂꯥꯏꯃꯇꯥꯛ ꯔꯤꯕꯔꯗ ꯐꯖꯅ ꯐꯥꯔꯦꯗ ꯐꯖꯅ ꯆꯦꯛꯅꯤ
ꯅꯣꯡꯃ ꯂꯥꯛꯀꯦ
ꯅꯨꯃꯤꯗꯥꯡꯅꯦ ꯅꯨꯃꯤꯗꯥꯡꯗꯤ ꯅ ꯅꯣꯡꯉꯥꯟꯗꯦ ꯉꯥ ꯐꯥꯕ ꯐꯪꯗꯦ ꯅꯨꯃꯤꯗꯥꯡꯗꯤ ꯉꯥ ꯃꯆꯤꯟꯖꯥꯛ ꯊꯤꯕ ꯂꯥꯛꯄꯗ ꯐꯥꯕ
ꯑꯣ ꯈꯨꯔꯨꯝꯅꯗꯤꯀꯣ ꯅꯨꯡꯊꯤꯟꯗꯁꯨ ꯏꯄꯥꯗꯤ ꯅꯨꯡ